ꯍꯂꯣ ꯑꯥꯎ
ꯇꯥꯕ꯭ꯔꯣ
ꯇꯥꯏꯌꯦ
ꯄꯔꯤꯇꯧꯔꯤꯒꯦ
ꯍꯤꯞꯄꯤꯌꯦ
ꯆꯥꯛꯇꯤ ꯆꯥꯔꯕ꯭ꯔꯣ
ꯆꯥꯗ꯭ꯔꯤꯌꯦ ꯀꯩ ꯇꯧꯁꯤꯔꯣ ꯑꯩꯒꯤ ꯇꯜꯗꯣ ꯑꯩꯅ ꯃꯥꯡꯈ꯭ꯔꯤꯃꯦ
ꯀꯔꯤꯒꯤꯅꯣꯅꯦ
ꯈꯪꯗ꯭ꯔꯦꯃꯦ ꯍꯥ
ꯑꯩꯒꯤꯁꯨ ꯍꯧꯖꯤꯛꯇꯣ ꯌꯥꯔꯝꯗꯕꯅꯦꯕ ꯀꯔꯤꯒꯤꯅꯣ ꯈꯪꯗꯦ
ꯌꯥꯗ꯭ꯔꯦ ꯑꯃ ꯁꯦꯝꯕꯗ ꯑꯅꯤ ꯃꯥꯡꯈ꯭ꯔꯦ
ꯈꯣꯏ ꯁꯤ ꯗꯥꯎ ꯌꯥꯗꯦꯅꯦ ꯍꯥ
ꯑꯗꯨꯅꯦ ꯗꯥꯎ ꯌꯥꯗꯦ ꯗꯥꯎ ꯐꯠꯇꯦ ꯂꯣꯏꯔꯦ ꯑꯩꯈꯣꯏꯒꯤꯗꯤꯀꯣ ꯎꯝ
ꯌꯥꯗ꯭ꯔꯦꯕ
ꯌꯥꯗ꯭ꯔꯦ ꯌꯥꯗ꯭ꯔꯦ ꯀꯩꯗꯧꯁꯦꯔꯥ ꯆꯥꯛ ꯊꯣꯡꯉꯕꯣ
ꯊꯣꯡꯒ꯭ꯔꯦ
ꯀꯅ ꯆ ꯊꯣꯡꯉꯅꯣ
ꯉꯁꯤꯁꯦ ꯌꯦꯟ
ꯍꯥꯎ ꯑꯩ ꯌꯥ ꯍꯕ ꯍꯥꯎ ꯌꯥ ꯍꯥꯕ ꯆꯥꯗ ꯑꯣꯏꯔꯦꯀ ꯃꯣꯏꯗꯤ
ꯑꯁ ꯉꯁꯤꯁꯦ ꯅꯕꯣꯛꯇꯣ ꯆꯥꯛ ꯊꯣꯡꯕ ꯆꯠꯄ
ꯀꯗꯥꯏꯗ
ꯁ꯭ꯀꯨꯜꯗ
ꯑꯗꯨꯒꯤ ꯏꯟꯖꯥꯡꯗꯣ ꯈꯔ ꯄꯨꯔꯛꯑꯦꯕ
ꯑ
ꯑꯗꯣ ꯑꯗꯨꯝ ꯆꯥꯔꯅꯤ ꯑꯇꯣꯞꯄ ꯑꯁ ꯊꯣꯡꯗ꯭ꯔꯦ ꯎꯉꯥꯏꯗꯤꯅ
ꯎ ꯑ
ꯍꯟꯖꯥꯡ ꯊꯣꯡꯕ ꯍꯩꯇꯕꯖꯥꯠꯅꯦ ꯑꯦꯁ ꯊꯨꯝ ꯀꯔꯤ ꯀꯔꯥ ꯑꯩ ꯌꯥꯝ ꯋꯥꯠꯂꯦ ꯎꯝꯕ
ꯑ ꯅꯤꯡꯉꯗ
ꯏ ꯊꯗꯔꯣ
ꯏꯆꯟꯇꯟꯅꯦ
ꯂꯩꯁꯥꯕꯤ ꯑꯃ ꯑꯗꯨꯗꯤ
ꯁꯕꯤ ꯑꯃ ꯊꯕ ꯆꯈꯈꯤꯕꯅꯦ
ꯀꯔꯤ ꯊꯕꯛꯅꯣꯅꯦ
ꯑꯣ ꯉꯁꯥꯏ ꯂꯩꯕꯗꯨꯔꯣ
ꯎꯝ
ꯃꯈꯥꯗ ꯂꯩꯔꯝꯅꯦ
ꯑꯗꯨꯗ ꯑꯗꯨꯝ ꯂꯩꯕ꯭ꯔꯣ
ꯍꯣꯏ
ꯃꯥꯒꯤ ꯄꯣꯠꯁꯤꯡꯗꯤ
ꯃꯣꯏ ꯀꯥꯗ ꯃꯣꯏ ꯃꯤ ꯃꯤ ꯀꯅꯥ ꯃꯤꯃꯃꯥꯅꯕꯤꯒ ꯂꯩꯕꯅꯦ
ꯍꯝ
ꯑꯗꯨꯒꯤꯅꯤꯗ
ꯃꯥꯁꯨ ꯀꯣꯏꯕ ꯌꯥꯝ ꯆꯠꯂꯦꯍꯦ
ꯍꯣꯏ ꯆꯠꯄꯅꯦ
ꯌꯁꯠꯂ ꯑꯁ ꯑꯣꯏꯔ ꯑꯗꯣ ꯑꯩ ꯉꯁꯥꯏ ꯎꯝ ꯍꯥꯏꯕ ꯅꯨꯄꯥꯗꯣ ꯑꯩꯒꯤ ꯊꯕꯛ ꯊꯤꯕꯤꯒꯦꯅ ꯍꯥꯏꯕ ꯅꯨꯄꯥꯗꯣ
ꯑꯥ
ꯑꯗꯨꯅ ꯅꯪꯗꯣ ꯅꯪꯁꯨ ꯑꯗꯨꯗ ꯂꯩꯔꯣ ꯑꯗꯨ ꯑꯣꯏꯔꯗꯤ ꯁ ꯑꯃꯗꯨꯅ ꯃꯐꯝ ꯖꯥꯠ ꯖꯥꯠ ꯆꯠꯍꯟꯒꯅꯤꯅ ꯍꯥꯏꯔꯛꯄ ꯍ ꯑꯁ ꯍꯥꯏꯗꯤ ꯑꯗꯨꯒꯨꯝꯕ ꯆꯠꯄꯗꯣ ꯇꯜꯂꯑꯦꯅ ꯍꯥꯏꯕ ꯃꯔꯛ ꯃꯔꯛ ꯇꯗꯤ ꯑꯗꯨꯝ ꯆꯠꯄ ꯍꯥꯏꯗ ꯑꯗꯨ ꯑꯣꯏꯔꯁꯨ ꯑꯁ ꯃꯣꯏꯒꯤꯗꯤ ꯈꯨ ꯆꯠꯇꯣ ꯍꯦꯟꯖꯤꯜꯂꯦꯕ
ꯎꯝ ꯉꯔꯥꯡ ꯉꯔꯥꯡ ꯁꯣ ꯆꯇ ꯅ ꯃꯣꯏ
ꯉꯥꯔꯥꯛ ꯅꯨꯡꯗꯥꯛꯗꯣ
ꯎꯝ
ꯆ
ꯀꯔꯤ ꯇꯧꯕ ꯆꯠꯄ꯭ꯔꯥꯅꯦ
ꯎꯝ ꯏꯁꯩ ꯌꯦꯡꯕ
ꯎꯝꯝ ꯑꯁ ꯑꯗꯨꯒꯨꯝꯕ ꯏꯁꯩ ꯁꯛꯄ ꯗ꯭ꯔꯃꯥꯒꯨꯝꯕ ꯀꯔꯤ ꯀꯔꯥ ꯇꯧꯕ ꯇꯤꯂꯦꯟꯍꯟꯒꯨꯝꯕ ꯇꯧꯕꯗꯤ ꯑꯁ ꯆꯠꯄ ꯐꯪꯗ꯭ꯔꯦ ꯍꯧꯖꯤꯛꯀꯥꯟꯁꯤꯗꯤ
ꯎꯝ
ꯑꯩ ꯑꯗꯨꯗ ꯂꯩꯕ ꯃꯇꯝꯗꯗꯤ ꯆꯠꯄꯅ ꯆꯠꯞꯅ
ꯅꯣꯏꯁꯨ ꯁꯟꯗꯦ ꯈꯨꯗꯤꯡ ꯆꯠꯄ ꯃꯥꯜꯂꯦꯗ
ꯁꯟꯗꯦꯑꯈꯣꯏ ꯑꯁ ꯄꯥꯥꯛꯇ ꯆꯦꯗ ꯃꯅꯥ ꯃꯅꯥꯛꯇ ꯑꯗꯨꯝ ꯆꯂꯦ ꯑꯩꯈꯣꯏꯒꯤ ꯎꯝ ꯕꯔꯗꯦꯒꯨꯝꯕ ꯂꯩꯔꯗꯤ ꯆꯠꯂꯦ ꯉꯥꯏꯍꯥꯛ ꯂꯩꯔꯒ ꯑꯗꯨꯝ ꯂꯩꯕꯗꯣ ꯅꯨꯡꯉꯥꯏꯇ꯭ꯔꯗꯤ ꯑꯃꯨꯛ ꯆꯠꯂꯦ ꯇꯣꯏꯅ ꯑꯁ ꯍꯥꯏꯗꯤ ꯇ ꯑꯩꯅ ꯆꯠꯄ ꯇꯟꯕ ꯑꯗꯨꯒꯤ ꯃꯣꯏꯅ ꯆꯠꯁꯦ ꯍꯥꯏꯔꯁꯨ ꯑꯩꯗꯤ ꯆꯠꯅꯤꯡꯗꯦ ꯑꯗꯨꯝ ꯍꯥꯏꯔꯒ ꯂꯩ ꯇꯜꯂꯦꯕ ꯑꯃ ꯆꯠ ꯆꯕꯗꯣ ꯄꯩꯁꯥꯁꯨ ꯇꯤꯡꯉꯦ ꯀꯔꯤ ꯀꯔꯥ ꯑꯆꯥꯄꯣꯠ ꯀꯔꯤ ꯀꯔꯥ ꯑꯃꯨꯛ ꯅꯦ
ꯎꯝ
ꯑꯩꯈꯣꯏ ꯏꯅꯦꯗꯣ ꯑꯗꯨ ꯃꯥ ꯃꯥ ꯌꯥꯎꯔꯗꯤ ꯑꯩꯈꯣꯏꯗꯤ ꯄꯩꯁꯥ ꯄꯨꯊꯣꯛꯇꯦꯗ ꯃꯥ ꯅ ꯑꯗꯨꯝ ꯂꯣꯏ ꯄꯨꯊꯣꯛꯑꯦꯗ
ꯑꯥ
ꯑꯗꯣ ꯅꯪ ꯅꯣꯏꯒ ꯂꯩꯃꯤꯕ ꯅꯨꯄꯥꯗꯣ ꯀꯗꯥꯏ ꯁꯛꯈ꯭ꯔꯦ ꯃꯥꯗꯤ
ꯃꯥꯗꯤ ꯂꯩꯌꯦ ꯑꯗꯨꯗ
ꯍꯣꯏ
ꯍꯣꯇꯦꯜ ꯑꯃꯗ ꯑꯗꯨꯝ ꯂꯩꯥꯏꯌꯦꯕ
ꯑꯣ ꯃꯥꯒꯤꯗꯤ ꯀꯌꯥ ꯄꯤꯕ꯭ꯔꯥ
ꯂꯤꯁꯤꯡ ꯇꯔꯥ
ꯑꯣ ꯌꯥꯏꯅ ꯑꯗꯨꯗꯤ
ꯎꯝ ꯃꯥꯗꯤ ꯆꯁꯅꯤꯅ ꯑꯩꯈꯣꯏꯒ ꯃꯥꯟꯅꯕ ꯌꯥꯔꯦꯕ ꯉꯁꯤꯒꯤꯗꯤ ꯀꯔꯤ ꯍꯟꯁꯥꯡ ꯆꯥꯗꯣꯏꯅꯣ
ꯑꯁ ꯈꯪꯗ꯭ꯔꯦꯗ ꯉꯁꯤꯁꯦ ꯀꯩ ꯌꯥ ꯆꯁꯦ
ꯄꯥꯈꯪꯁꯤꯡꯕꯨꯨ ꯍꯤꯟꯖꯥꯡ ꯍꯥꯎꯕ ꯂꯩꯕꯤꯌꯣꯅ ꯍꯥꯏꯔꯅꯦ
ꯑ ꯆꯃꯗ ꯇ ꯆ ꯅꯤꯡꯗ꯭ꯔꯤꯗꯏ ꯍ
ꯑꯗꯨꯅꯦ ꯁꯥ ꯁꯥ ꯌꯥꯝ ꯆꯥꯃꯜ ꯂꯩꯨ ꯁꯥꯕꯗꯣ ꯅꯨꯡꯉꯥꯏ ꯇ ꯃꯅꯤ
ꯍꯥꯎꯇꯦꯕ ꯑꯩꯈꯣꯏꯅ ꯊꯣꯡꯉꯗꯤ ꯍꯥꯎꯒꯗꯕ ꯃꯣꯏ ꯈꯣꯡ ꯃꯅꯤꯅꯨꯡ
ꯃꯣꯏꯅ ꯊꯣꯡꯕꯗꯤ ꯍꯥꯎꯇꯦꯕ
ꯑꯩ ꯑꯩꯈꯣꯏꯅ ꯊꯣꯡꯕꯗꯤ ꯍꯥꯎꯋꯦꯕ
ꯑꯩꯈꯣꯏꯒꯤ ꯈꯨꯠꯇꯤ ꯍꯥꯎꯕꯅꯦ ꯌꯥꯝ ꯍꯥꯎꯕꯅꯦ
ꯎ
ꯃꯩꯁꯨ ꯂꯥꯛꯇꯦ ꯉꯔꯥꯡꯅ ꯃꯩ ꯂꯥꯛꯇꯦ ꯁꯤꯗꯁꯨ ꯐꯔꯤꯒꯔ ꯈꯪꯗ ꯃꯩ ꯂꯥꯛꯑꯗꯤꯀꯣ ꯁꯥꯕꯁꯦ ꯐꯖ
ꯃꯥꯏ ꯂꯥꯛꯇ꯭ꯔꯣ
ꯃꯩ ꯂꯥꯛꯗ ꯉꯔꯥꯅ ꯃꯩ ꯂꯥꯛꯗ ꯐ ꯀ
ꯑꯁ ꯂꯩꯔꯅꯤꯍ
ꯕꯦꯔꯥ ꯕꯦꯔꯥ ꯌꯥꯝ ꯇꯧꯕꯅꯤ ꯁꯤꯗꯗꯤ
ꯆꯔꯂꯦꯒ
ꯀꯔꯤꯒꯤꯅꯣ ꯈꯪꯗꯦ ꯑꯁ ꯑꯩꯁꯦ ꯏ ꯌꯥꯝ ꯃꯁꯗꯤ ꯀꯅꯤ ꯔ ꯃꯁꯦ ꯊꯥꯕ ꯌꯥꯗꯕꯔ ꯈꯣꯡꯒꯤ
ꯎꯝ ꯑ ꯋꯥꯁꯨ ꯑꯁ ꯉꯥꯡꯉꯥꯏ ꯂꯩꯇ꯭ꯔꯦꯗ
ꯑꯗꯨꯃ ꯍꯥꯏꯒꯅꯣꯦ ꯍꯦꯒꯔꯤꯔꯅꯤ
ꯑꯥ
ꯑꯗꯨꯝꯅ ꯍꯥꯏꯥꯏꯒꯅꯣ
ꯁꯤꯝ ꯀꯔꯤꯔꯥ ꯀꯔꯤꯔꯥ
ꯉꯔꯥꯡꯒꯤ ꯑꯦ ꯅꯍꯥꯟꯒꯤꯒꯗ꯭ꯔꯃꯗꯣ ꯃꯣ ꯍꯧꯧꯔꯛꯀꯅꯤꯀꯣ
ꯑꯗꯨ ꯅꯨꯃꯤꯠꯇꯨꯗꯤ ꯂꯣꯏꯔꯦꯍꯦ
ꯉꯥꯛꯇꯪ ꯂꯥꯏꯔꯤꯗꯤ ꯍꯧꯔꯒꯅꯤ ꯉꯔꯥꯡꯁꯨ ꯍꯧꯕꯅꯦ
ꯑꯁ ꯂꯣꯏ ꯔꯦꯍꯦ ꯅꯨꯃꯥꯏ ꯀꯥꯄꯁꯤꯨ
ꯉꯔꯥꯡꯁꯨ ꯑꯃꯨꯛ ꯉꯔꯥꯡꯁꯨ ꯑꯦ ꯉꯔꯥꯡ ꯅꯨꯡꯗꯥꯡꯁꯨ ꯑꯃ ꯇꯧꯈꯤꯕꯅꯦ
ꯀꯔꯤꯒꯤꯔꯥ ꯀꯣ ꯌꯨ ꯊꯛꯄꯒꯦꯔꯥ ꯃꯣꯏꯗꯣ
ꯃꯠꯇꯗ ꯈꯪꯗꯦ ꯀꯔꯤꯒꯤꯅꯣ ꯑꯩꯁꯨꯨꯛ ꯃꯈꯥꯗꯅꯤ
ꯖꯥ ꯑꯃꯅꯤꯅꯤ
ꯀꯗꯤ ꯑ ꯍꯜꯂꯣ